ꯍꯜꯂꯣ
ꯗꯤ ꯑꯣꯏꯔꯔꯦ ꯆꯥꯛ ꯊꯣꯪꯗꯣꯀꯥꯒꯦ ꯍꯥꯏꯔꯣ ꯇꯥꯏꯌꯦ ꯇꯥꯏꯌꯦ
ꯑꯣ ꯑꯁ ꯀꯩ ꯌꯦꯟꯖꯥꯡ ꯆꯥꯔꯒꯦ ꯉꯁꯤꯁꯤꯕꯣ
ꯑ ꯏꯔꯝꯕ ꯁꯥꯏꯦ
ꯑꯣ ꯑꯁ ꯀꯩꯗꯧꯔꯝꯃꯤꯅꯣ ꯍꯧꯖꯤꯛꯁꯤꯕꯨ ꯋꯥꯔꯤꯒ ꯁꯥꯟꯅꯈꯤꯗꯕꯁꯨ ꯀꯨꯏꯔꯦ ꯇꯧꯔꯤꯁꯦ
ꯑꯩꯁꯦ ꯀꯩꯁꯨꯝꯗꯗ ꯇꯧꯗꯦ ꯑꯉꯥꯡ ꯇꯨꯏꯁꯟ ꯇꯧꯔꯛꯄ ꯂꯣꯏꯕꯇ ꯉꯥꯏꯔꯤꯌꯦ
ꯑꯣ ꯍꯧꯖꯤꯛꯁꯤꯕꯨ ꯍꯥꯏꯗꯤ ꯑꯁ ꯁꯥꯟꯅꯒ ꯁꯥꯕꯅꯦ ꯅꯨꯡꯊꯤꯟꯒꯤ ꯃꯇꯝꯁꯤꯕꯨ ꯀꯃꯥꯏ ꯀꯃꯥꯏ ꯂꯦꯜꯂꯤꯒꯦ
ꯍꯧꯖꯤꯛꯁꯦ ꯈꯪꯗꯦꯅ ꯇꯧꯔꯤꯁꯦ ꯅꯨꯡꯉꯥꯏꯐꯝꯁꯨ ꯈꯪꯗꯦ ꯑꯗꯨꯝ ꯄꯪꯂꯩ ꯑꯃꯗꯩꯔꯤ ꯍꯥꯏꯕ ꯇꯥꯔꯦ
ꯎꯝ
ꯅꯗꯤ ꯀꯔꯤ ꯀꯔꯤ ꯇꯋꯥꯒ
ꯑꯁ ꯑꯩꯁꯦ ꯍꯧꯖꯤꯛ ꯀꯩꯁꯨ ꯊꯣꯏꯗꯣꯛꯄꯕꯨꯗꯤ ꯇꯧꯗꯦ ꯁ꯭ꯀꯨꯜꯒꯤꯁꯨ ꯁꯝꯃꯔ ꯚꯦꯀꯦꯁꯟ ꯊꯥꯔꯤꯕꯅꯤꯅ ꯁ꯭ꯀꯨꯜꯁꯨ ꯆꯠꯇ꯭ꯔꯦ ꯑꯗꯨꯗꯨꯅ ꯑꯩꯁꯨ ꯌꯨꯝꯗ ꯑꯉꯥꯡ ꯑꯃꯅꯤ ꯇꯨꯏꯁꯟ ꯇꯧꯋꯦ ꯑꯗꯨꯒ ꯑꯗꯨꯝ ꯂꯩꯔꯦ ꯑꯗꯣ ꯅꯣꯏꯔꯣꯝꯒꯤꯗꯤ ꯍꯧꯖꯤꯛꯇꯤ ꯍꯥꯏꯗꯤ ꯁꯥꯅꯒ ꯁꯥꯕꯅꯤꯅ ꯃꯩ ꯅꯨꯡꯗꯤ ꯑꯗꯨꯝ ꯆꯥꯡ ꯅꯥꯏꯅ ꯂꯥꯛꯄ꯭ꯔꯣ
ꯍ ꯐꯣꯏꯒꯤꯕꯨꯗꯤ ꯑꯗꯨꯝ ꯆꯥꯡ ꯅꯥꯏꯅ ꯂꯥꯛꯑꯦ
ꯑꯣ ꯑꯗꯨꯅꯤꯅꯦ ꯍꯥꯏꯗꯤ ꯃꯩꯁꯤꯁꯨ ꯑꯃꯨꯛ ꯆꯥꯡ ꯅꯥꯅ ꯂꯥꯛꯇ꯭ꯔꯗꯤ ꯁꯥꯅꯒ ꯁꯥꯕꯁꯤꯗ ꯍꯥꯏꯗꯤ ꯐꯦꯟꯒꯨꯝꯕ ꯈꯔ ꯍꯨꯝꯃꯒ ꯈꯔ ꯏꯪꯊꯅ ꯂꯩꯗꯧꯗꯣ ꯃꯩ ꯑꯃꯨꯛ ꯂꯥꯛꯇ꯭ꯔꯗꯤ ꯑꯁ ꯑꯗꯣ ꯑꯩꯈꯣꯏꯔꯣꯝ ꯁꯤꯗꯤ ꯍꯥꯏꯗꯤ ꯅꯍꯥꯟꯋꯥꯏꯕꯨꯗꯤ ꯌꯥꯝ ꯅꯨꯡꯉꯥꯏꯔꯝꯃꯦ ꯑꯗꯨꯒ ꯍꯟꯗꯛ ꯃꯔꯛꯁꯦ ꯁꯥꯕꯒ ꯍꯦꯟꯒꯠꯂꯛꯄꯁꯤꯗꯅꯦ ꯃꯩꯁꯦ ꯅꯨꯡꯊꯤꯟ ꯅꯨꯡꯊꯤꯟꯁꯤꯗꯅꯦ ꯃꯨꯠꯄ ꯑꯃ ꯇꯧꯔꯤꯕ ꯑꯗꯨꯖ ꯑꯁ ꯍꯣꯏ ꯃꯥ ꯅꯨꯡ ꯁꯥꯒ ꯁꯥꯕꯁꯤꯗꯅꯦ ꯑꯁ ꯈꯥꯡꯕꯒ ꯉꯝꯗꯕ ꯖꯥꯠꯅꯤꯗ
ꯑꯗꯨꯅꯦ ꯈꯪꯗꯦꯗ ꯍꯧꯖꯤꯛꯁꯦ ꯏꯁꯥꯁꯨ ꯅꯨꯡꯉꯥꯏꯇꯦ ꯑꯗꯒꯤ ꯑꯗꯨꯝ ꯈꯣꯏꯔꯥꯡ ꯈꯣꯏꯁꯥꯎꯅꯩ ꯍꯥꯏꯗꯤ ꯍꯨꯃꯥꯡ ꯀꯩꯀꯥꯏ ꯑꯗꯨꯝ ꯁꯧꯔ ꯂꯩꯕꯅꯤꯅ ꯑꯗꯨꯗꯨꯒ ꯈꯪꯗꯦꯗ ꯇꯧꯔꯤꯁꯦ ꯌꯥꯝꯅ ꯍꯥꯏꯗꯤ ꯁꯨꯝ ꯏꯟꯊꯝ ꯊꯥꯅ ꯅꯤꯡꯊꯝꯊꯥꯅ ꯍꯦꯟꯅ ꯐꯩꯌꯦꯕ
ꯎꯝ ꯑꯗꯨꯅꯦ ꯍꯥꯏꯗꯤ ꯀꯥꯂꯦꯟꯁꯤꯗꯤ ꯁꯅꯒ ꯁꯥꯕꯅꯦ ꯑꯗꯒꯤ ꯇꯤꯟ ꯀꯥꯡ ꯄꯥꯏꯕꯅꯤꯅ ꯑꯗꯒꯤ ꯉꯥꯏꯍꯥꯛ ꯂꯩꯔꯒ ꯑꯃꯨꯛ ꯑꯁ ꯇꯤꯜꯂꯥꯏ ꯈꯨꯝꯕꯤ ꯑꯃꯨꯛ ꯁꯨꯔꯛꯀꯅꯤ ꯑꯗꯒꯤ ꯁꯥꯕꯅꯤꯅ ꯈꯪꯗꯦ ꯃꯊꯣꯡ ꯃꯔꯝ ꯈꯪꯗꯕꯤꯗ ꯄꯪꯍꯥꯇꯥꯥ ꯀꯥꯖ ꯈꯠꯂꯛꯑꯅꯤ ꯑꯗꯒꯤ ꯍꯧꯖꯤꯛꯁꯨ ꯍꯥꯏꯗꯤ ꯑꯗꯨꯝ ꯅꯨꯡꯗꯥꯡ ꯋꯥꯏꯔꯝ ꯇꯥꯁꯜꯂꯛꯑꯕꯅꯤꯅ ꯀꯥꯡꯒꯤ ꯀꯥꯡ ꯉꯥꯛꯇꯅꯤꯗꯣ ꯑꯗꯨꯅꯦ ꯑꯣ ꯑꯁ ꯅꯨꯡꯁꯥ ꯁꯥꯕ ꯅꯨꯡꯊꯤꯟꯁꯤꯗꯅꯦ ꯑꯩꯈꯣꯏꯒꯤ ꯁꯣꯝ ꯌꯨꯝ ꯃꯅꯤꯡꯗꯗꯤ ꯍꯥꯏꯗꯤ ꯌꯨꯝ ꯑꯅꯤꯒꯤ ꯀꯥꯔꯛ ꯑꯃ ꯂꯩꯌꯦꯕꯀꯣ ꯑꯁ ꯑꯗꯨꯗ ꯑꯗꯨꯗꯤ ꯑꯁ ꯍꯛꯁꯤꯡ ꯈꯨꯂꯥꯡ ꯑꯃꯅꯤꯍꯦ ꯍꯥꯏꯗꯤ ꯅꯨꯡꯁꯤꯠ ꯑꯌꯤꯡꯕꯁ ꯁꯦ ꯑꯗꯨꯝ ꯁꯤꯠꯂꯛꯇꯣꯏꯅꯦ ꯑꯗꯨꯅꯅꯦ ꯃꯩ ꯂꯥꯛꯑꯒꯅ ꯂꯥꯛꯑꯦ ꯃꯩ ꯂꯥꯛꯇ꯭ꯔꯒꯗꯤꯅꯦ ꯑꯁ ꯃꯄꯥꯟꯗ ꯍꯧꯖꯤꯛꯀꯤꯅꯦ ꯌꯨꯝ ꯑꯅꯤꯒꯤ ꯀꯥꯔꯛꯇꯨꯗꯅꯦ ꯂꯩꯕꯁꯦ ꯑꯁ ꯍꯥꯏꯗꯤ ꯍꯋꯥ ꯅꯨꯡꯁꯤꯠꯀ ꯁꯦ ꯋꯥꯋꯥꯁꯤꯠꯂꯒꯅꯦ ꯑꯁ ꯌꯥꯝꯅ ꯀꯩꯅꯣ ꯇꯧꯋꯤꯗ ꯑꯗꯣ ꯑꯗꯨꯝ ꯌꯨꯝ ꯌꯨꯝꯒꯤ ꯑꯗꯨꯝ ꯍꯥꯏꯗꯤ ꯍ ꯥꯛꯆꯤꯡꯕ ꯖꯒꯥ ꯑꯃꯃꯝꯗꯤ ꯑꯗꯨꯝ ꯂꯩꯅꯕꯅꯦ ꯑꯗꯣ ꯅꯣꯏꯒꯤꯁꯨ ꯑꯗꯨꯝ ꯂꯩꯔꯝꯒꯅꯤꯗ
ꯑꯥ ꯂꯩꯌꯦ ꯑꯩꯈꯣꯏꯒꯤꯁꯨ ꯑꯗꯨꯃꯥꯏꯅ ꯌꯨꯝ ꯑꯅꯤ ꯀꯥꯂꯛ ꯑꯃ ꯂꯩ ꯑꯗꯨꯗ ꯑꯗꯨꯝ ꯂꯥꯡꯉ ꯑꯗꯣ ꯑꯃ ꯉꯥꯏꯍꯥꯛꯃꯨꯛ ꯅꯣꯏꯗ ꯑꯩꯈꯣꯏꯅ ꯃꯂ ꯎ ꯁꯤꯡꯖꯨ ꯑꯃ ꯆꯥꯕꯗ
ꯑ
ꯑꯗꯨꯗꯣ ꯍꯥꯏꯗꯤ ꯀꯃꯥꯏꯅ ꯁꯨꯕꯅꯣ ꯑꯝꯇ ꯍꯥꯏꯔꯛꯎꯁꯦ
ꯑꯣ ꯍꯥꯏꯔꯛꯀꯦ ꯍꯥꯏꯔꯛ ꯀꯦ ꯑꯁ ꯑꯗꯨꯒꯤ ꯅꯨꯃꯤꯠꯇ ꯆꯥꯒꯤꯕꯗꯣ ꯌꯥꯝ ꯍꯥꯎꯕꯅꯤꯍꯦ ꯑꯗꯣ ꯑꯁ ꯑꯗꯨ ꯁꯨꯝ ꯌꯥ ꯑꯩꯗ ꯍꯥꯏꯗꯤ ꯑ ꯂꯐꯨꯁꯦ ꯍꯣꯏ ꯑꯔꯤꯕꯗꯤ ꯑꯔꯤꯕ ꯑꯣꯏꯔꯒꯗꯤ ꯍꯥꯎꯔꯒ ꯀꯣꯗꯣ ꯂꯐꯨꯁꯦ ꯑꯅꯧꯕ ꯑꯩꯈꯣꯏꯒꯤ ꯑ ꯃꯈꯣꯛꯀ ꯃꯈꯣꯛ ꯑꯥ ꯌꯧꯕ ꯍꯥꯏꯗꯤ ꯃꯈꯣꯛ ꯂꯣꯏꯔꯝꯗꯥꯏꯒꯤ ꯑꯅꯧꯕ ꯊꯣꯠ ꯊꯣꯠ ꯂꯥꯎꯕꯗꯣ ꯑꯗꯨꯒꯨꯝꯕꯁꯦ ꯑꯣꯏꯔꯗꯤ ꯑꯁ ꯌꯥꯝ ꯍꯥꯎꯋꯦꯕ ꯑꯗꯨꯒꯨꯝꯕꯁꯦ ꯍꯥꯏꯗꯤ ꯐꯖꯅ ꯀꯨꯞꯅ ꯀꯨꯞꯅ ꯁꯣꯏꯕꯤꯔꯅꯤꯗꯅ ꯑꯗꯨꯗꯨꯒ ꯁꯣꯏꯔꯒ ꯑꯗꯨꯝ ꯀꯨꯞꯅ ꯀꯨꯞꯅ ꯁꯣꯏꯔꯗꯤ ꯅꯧꯔꯒꯗꯤ ꯑꯗꯨꯝ ꯃꯍꯤ ꯆꯨꯝꯊꯣꯛꯑꯒ ꯇꯧꯕꯁꯨ ꯌꯥꯔꯦ ꯑꯗꯒꯤ ꯈꯔ ꯂꯤꯕꯒꯨꯝꯕ ꯈꯔ ꯀꯩꯅꯣ ꯇꯧꯔꯒ ꯒꯅ ꯑꯩꯈꯣꯏꯒꯤ ꯂꯥꯐꯨꯁꯦ ꯁꯣꯏꯔꯒ ꯑꯩꯈꯣꯏꯒꯤ ꯈꯣꯟꯁꯤꯗ ꯍꯥꯏꯐꯦꯠ ꯁꯨꯗꯣꯛꯄꯤꯔꯦꯗꯅ ꯑꯗꯨꯗꯨꯒ ꯃꯐꯣꯟ ꯇꯥꯔꯀꯥꯟꯗ ꯃꯍꯤꯗꯣ ꯆꯨꯝꯊꯣꯛꯑꯅꯤꯗꯅ ꯐꯖꯅ ꯀꯪꯅ ꯑꯗꯨꯗꯨꯒ ꯃꯍꯤꯗꯨ ꯁꯨꯝꯊꯑꯕꯒ ꯑꯩꯈꯣꯏ ꯅꯨꯡꯁꯥꯗ ꯄꯨꯈꯝ ꯑꯃꯗ ꯐꯖꯅ ꯐꯨꯗꯣꯛꯄꯤꯔꯅꯤ ꯃꯆꯨꯝꯁꯦ ꯀꯪꯍꯟꯕ ꯑꯣꯏꯅ ꯑꯗꯨꯒ ꯃꯆꯨꯝꯁꯦ ꯀꯪꯉ ꯃꯇꯨꯡꯗ ꯑꯩꯈꯣꯏꯅ ꯑꯗꯨꯝ ꯁꯤꯡꯖꯨꯒ ꯑꯗꯨꯝ ꯆꯞ ꯃꯥꯟꯅꯅ ꯍꯥꯏꯗꯤ ꯉꯥꯔꯤ ꯂꯧꯔꯅꯤ ꯑꯗꯨꯒ ꯃꯣꯔꯣꯛ ꯀꯨꯨꯝꯕ ꯂꯧꯔꯅꯤꯗꯅ ꯑ ꯇꯣꯠꯂꯅꯤꯗꯅ ꯑꯗꯨꯗꯨꯒ ꯑꯥ ꯂꯐꯨ ꯁꯤꯡꯖꯨꯒꯤ ꯈ꯭ꯋꯥꯏ ꯆꯥꯅꯕꯗꯨꯅꯦ ꯍꯥꯏꯗꯤ ꯍꯋꯥꯏ ꯃꯪꯒꯟ ꯄꯣꯞꯄꯁꯦ ꯁꯤꯁꯦ ꯑꯩꯈꯣꯏꯒꯤ ꯉꯧ ꯊꯥꯎ ꯌꯥꯎꯗꯕꯤꯗ ꯑꯩꯈꯣꯏꯒꯤ ꯉꯧꯕ ꯃꯥꯏꯅ ꯉꯧꯔꯒꯅꯦ ꯁꯨꯔꯒ ꯍꯥꯞꯆꯟꯕ ꯑꯁ ꯁꯤꯁꯤꯗꯤꯅꯦ ꯍꯥꯏꯗꯤ ꯂꯐꯨ ꯁꯤꯡꯖꯨꯒꯤ ꯄꯨꯔꯥ ꯕꯦꯁꯅꯤ ꯕꯦꯝꯃ
ꯑꯗꯣ ꯍꯥꯏꯗꯤ ꯎ ꯅꯪꯁꯨ ꯆꯥꯅꯤꯡꯉꯒꯗꯤꯅꯦ ꯑꯩꯈꯣꯏꯒꯤꯁꯨ ꯂꯐꯨꯗꯣ ꯍꯟꯗꯛ ꯈꯔ ꯂꯦꯜꯂꯦꯕꯀꯣ ꯑꯩꯈꯣꯏ ꯃꯅꯤꯡꯗ ꯊꯥꯕꯗꯣ ꯑꯗꯨꯅ ꯅꯪ ꯅꯣꯡꯃ ꯂꯥꯛꯑ ꯗꯨꯝ ꯑꯩꯒ ꯍꯥꯏꯗꯤ ꯅꯪ ꯇꯝꯕ ꯑꯣꯏꯅ ꯗꯨꯝ ꯁꯨꯃꯤꯟꯅꯔꯒ ꯑꯗꯨꯝ ꯆꯥꯃꯤꯟꯅꯁꯦ ꯑꯗꯣ ꯑꯗꯣ ꯅꯣꯏꯒꯤꯗ ꯄꯥꯟꯕ ꯑꯃ ꯃꯔꯣꯏ ꯀꯩꯅꯣꯗꯣ ꯄꯥꯟꯕ꯭ꯔꯣ ꯑꯃ ꯐꯛꯄꯥꯏꯒꯨꯝꯕ ꯇꯣꯅꯤꯡꯈꯣꯛꯀꯨꯝꯕꯗꯣ ꯄꯥꯟꯕ꯭ꯔꯣ
ꯈꯣꯏꯒꯤꯗꯤ ꯑꯗꯨꯒꯨꯝꯕꯗꯤ ꯑꯗꯨꯝ ꯄꯥꯜꯂꯦ
ꯑꯣ ꯑꯗꯨꯒꯨꯝꯕꯗꯨꯁꯨ ꯃꯅꯝ ꯀꯩꯀꯥ ꯑꯗꯨꯝ ꯅꯨꯡꯁꯤ
ꯍꯣꯏ ꯑꯗꯨꯗꯨꯒꯅꯦ ꯑꯩꯁꯦ ꯅꯪꯉꯣꯟꯗ ꯀꯩꯅꯣꯝꯖꯨ ꯍꯥꯒꯦ ꯇꯧꯕꯅꯦ ꯑꯃ ꯅꯪꯅ ꯉꯨ ꯑꯃ ꯍꯥꯏꯗꯤ ꯍꯩꯅꯧ ꯂꯧꯅꯤꯡꯉꯦꯅ ꯍꯥꯏꯕꯗꯣ
ꯎꯝ
ꯑꯗꯨꯗꯣ ꯍꯥꯏꯗꯤ ꯂꯧꯕꯗꯣ ꯌꯥꯔꯅꯦꯕ ꯍꯥꯏꯗꯤ ꯍꯩꯅꯧꯗꯣ ꯃꯄꯨꯡ ꯑꯣꯏꯅ ꯐꯥꯔꯦꯕ
ꯑꯣ ꯑꯗꯨꯗꯤ ꯍꯥꯏꯗꯤ ꯅꯪꯅ ꯁꯤꯡꯖꯨꯗꯣ ꯑꯩ ꯑꯗꯨꯗꯤ ꯍꯌꯦꯡ ꯅꯨꯡꯊꯤꯟꯁꯦ ꯅꯪ ꯁꯪꯉꯒꯗꯤ ꯉꯥꯛꯇꯪ ꯀꯣꯏꯊꯣꯔꯛꯀꯦꯔꯣ ꯑꯗꯨꯒ ꯑꯗꯨꯝ ꯍꯩꯅꯧꯗꯨꯁꯨꯅ ꯑꯗꯨꯝ ꯂꯥꯛꯄꯗ ꯄꯥꯏꯔꯛꯑꯣ ꯑꯗꯨꯒ ꯂꯐꯨ ꯁꯤꯡꯖꯨꯒꯤꯗꯨꯁꯨ ꯑꯩꯅ ꯁꯦꯝ ꯈꯣꯠꯂ ꯒꯥ ꯍꯥꯏꯗꯤ ꯃꯆꯨꯝ ꯇꯥꯍꯜꯂꯒ ꯅꯨꯡꯁꯥꯗ ꯐꯧꯗꯣꯛꯑ ꯊꯝꯃꯝꯃꯗꯤ ꯅꯪ ꯂꯥꯛꯄꯒ ꯑꯗꯨꯝ ꯉꯥꯔꯤ ꯃꯣꯔꯣꯛ ꯂꯧꯔꯒ ꯑꯗꯨꯝ ꯇꯣꯠꯂꯒ ꯑꯗꯨꯝ ꯊꯨꯅ ꯆꯥꯕ ꯌꯥꯔꯦꯗꯅ
ꯎꯝ ꯍꯣꯏ ꯌꯥꯏꯑꯦ ꯑꯗꯨꯁꯨ ꯑꯗꯒꯤ ꯑꯩꯁꯦ ꯍꯩꯅꯧ ꯑꯆꯥꯔꯁꯨ ꯍꯧꯖꯤꯛ ꯈꯨꯗꯤꯡ ꯃꯇꯝꯗꯤ ꯈꯔꯕꯨꯗꯤ ꯍꯦꯜꯂꯦ ꯍꯧꯖꯤꯛ
ꯑꯗꯣ ꯅꯣꯏꯒꯤ ꯌꯦꯟꯗꯦꯝꯗꯤ ꯄꯥꯟꯕ꯭ꯔꯣ
ꯑ ꯌꯦꯟꯗꯦꯝꯒꯨꯝꯕꯅꯤ ꯄꯥꯜꯂꯦ ꯅꯪ ꯌꯦꯟꯗꯦꯝ ꯊꯥꯅꯤꯡꯉꯤꯔꯣ
ꯍꯣꯏ ꯊꯥꯁꯨ ꯊꯥꯅꯤꯡꯉꯦ ꯑꯗꯣ ꯁꯨꯝ ꯍꯥꯏꯗꯤ ꯑꯆꯧꯕ ꯂꯩꯔꯒꯗꯤ ꯌꯦꯟꯗꯦꯝꯗꯣ ꯍꯥꯏꯗꯤ ꯂꯩꯕꯨ ꯂꯩꯔꯁꯨ ꯑꯗꯩ ꯅꯪꯅ ꯆꯥꯔꯥ ꯑꯃ ꯄꯤꯔꯛꯑꯁꯨ ꯍꯥꯏꯗꯤ ꯑꯩꯒꯤ ꯁꯣꯏꯕꯨꯝ ꯑꯃ ꯍꯥꯟ ꯑꯉꯥꯡꯈꯩꯅ ꯑꯦꯛꯁꯀꯔꯁꯟ ꯆꯠꯄꯗ ꯑꯥꯗ ꯂꯩꯔꯤꯅ ꯁꯣꯏꯕꯨꯝ ꯈꯔ ꯂꯩꯌꯦꯕ ꯑꯗꯨꯗꯨꯒ ꯍꯥꯏꯗꯤ ꯑꯂꯨꯒ ꯏꯔꯣꯟꯗꯧꯇꯣ ꯌꯦꯟꯗꯦꯝꯁꯦ ꯈꯤꯇꯪ ꯍꯥꯞꯅꯤꯡꯕ ꯑꯗꯒꯤ ꯑꯩꯈꯣꯏ ꯁ꯭ꯋꯥꯁꯤꯅ ꯌꯦꯟꯗꯦꯝꯁꯦ ꯑꯝꯇ ꯄꯥꯟꯅꯗꯕ ꯑꯗꯒꯤ ꯄꯥꯜꯂꯒꯁꯨ ꯑꯩꯈꯣꯏ ꯄꯤꯛꯏꯕ ꯃꯀꯥ ꯇꯥꯗꯕ ꯑꯗꯒꯤ ꯕꯖꯥꯔ ꯊꯣꯛꯇꯕꯁꯨ ꯑꯩꯈꯣꯏꯒꯤꯗꯤ ꯕꯖꯥꯔꯗꯣ ꯈꯔ ꯂꯥꯞꯅꯕꯅꯤꯅ ꯍꯦꯛ ꯏꯊꯟꯇ ꯊꯣꯛꯄꯗꯨꯁꯨ ꯍꯦꯛ ꯎ ꯐꯔꯛ ꯇꯥꯗꯅ ꯑꯗꯨꯝ ꯂꯩꯔꯝꯃꯕ ꯑꯗꯣ ꯅꯣꯏ ꯄꯥꯜꯂ ꯔꯒꯗꯤ ꯁꯨꯝ ꯆꯥꯔꯥ ꯑꯃ ꯀꯩ ꯑꯃ ꯄꯥꯏꯔꯛꯑꯣ
ꯍꯣꯏ ꯌꯥꯏꯑꯌꯦ ꯑꯗꯨꯁꯨ ꯄꯥꯏꯔꯛꯀꯦ ꯑꯗꯨꯒ ꯅꯪ ꯊꯥꯅꯤꯡꯉꯁꯨ ꯄꯥꯝꯕꯤ ꯃꯆꯥ ꯃꯆꯥ ꯆꯣꯡꯈꯠꯂꯦꯕ ꯍꯟꯗꯛ ꯅꯣꯡ ꯀꯩꯀꯥ ꯇꯥꯒꯤꯕꯗꯨꯒꯤ
ꯑꯥ
ꯑꯗꯨꯗꯨꯅ ꯑꯗꯨꯒꯨꯝꯕꯁꯨ ꯑꯗꯨꯝ ꯈꯔ ꯐꯨꯂꯛꯀꯦ ꯑꯗꯨꯗꯨꯒ ꯑꯗꯨꯃꯥꯏꯅ ꯄꯨꯔꯛꯀꯦ ꯑꯗꯨꯗꯒꯤ ꯍꯩꯅꯧꯗꯨꯁꯨ ꯑꯩ ꯑꯗꯨꯝ ꯍꯦꯛꯂꯑꯣ ꯍꯥꯏꯕ ꯅ
ꯍꯣꯏ ꯍꯣꯏ ꯑꯗꯨꯅꯦ ꯑꯗ ꯀꯤ ꯑ ꯃꯆꯥ ꯑꯥ
ꯅꯉꯣꯟꯗ ꯑꯃꯅ ꯅꯪ ꯍꯥꯃꯨꯒꯤꯦꯅ ꯑꯆꯥꯔ ꯑꯃ ꯁꯦꯝꯕꯗꯣ ꯁꯤꯡꯖꯣ ꯑꯗꯨꯔꯥ ꯈꯪꯗꯦ ꯑꯗꯨꯗꯣ ꯍꯥꯏꯗꯤ ꯑꯗꯨꯗꯣ ꯁꯦꯝꯕꯒꯤ ꯃꯑꯣꯡꯗꯨꯒ ꯑꯩꯉꯣꯟꯗ ꯍꯥꯏꯐꯦꯠꯇ ꯍꯥꯏꯔꯎꯗꯦ
ꯑꯣ ꯑꯗꯨꯗꯨꯔꯣ ꯌꯦꯟꯁꯦ ꯑꯩꯈꯣꯏ ꯄꯥꯇ꯭ꯔ ꯑꯃꯗ ꯐꯖꯅ ꯐꯨꯠꯂꯦꯗꯅ ꯑꯗꯨꯗꯨꯒ ꯂꯧꯊꯔꯒ ꯃꯆꯦꯠ ꯃꯆꯦꯠꯁꯦ ꯈꯦꯠꯂꯒ ꯑꯗꯒꯤ ꯍꯥꯏꯗꯤ ꯑꯩꯈꯣꯏꯅ ꯆꯪꯒꯗꯧꯔꯤꯕ ꯃꯆꯜꯁꯤꯗꯤ ꯑꯗꯨꯝ ꯌꯦꯟ ꯐꯨꯠꯂꯒ ꯁꯦꯠꯂꯒ ꯊꯝꯕꯁꯤꯕꯨꯗꯤ ꯑꯗꯨꯝ ꯏꯔꯥꯏ ꯂꯥꯏꯔ ꯑꯗꯨꯝ ꯂꯩꯔꯦꯗꯅ ꯑꯗꯣ ꯐꯨꯠꯄ ꯃ ꯃꯇꯝꯗ ꯑꯩꯈꯣꯏꯅ ꯊꯨꯝꯒꯨꯝꯕ ꯈꯔ ꯁꯨꯝ ꯃꯍꯥꯎ ꯆꯪꯍꯟꯅꯤꯡꯉꯒꯗꯤ ꯍꯥꯞꯄꯤꯕ ꯌꯥꯔꯦ ꯍꯥꯎꯗꯒ ꯍꯥꯏꯗꯤ ꯌꯦꯟ ꯁꯤꯡꯖꯨ ꯍꯥꯏꯗꯣꯏꯔꯥ ꯑꯗꯥ ꯍꯥꯏꯔꯁꯨ ꯌꯥꯔꯦ ꯁꯤꯗꯤ ꯍꯥꯏꯗꯤ ꯃꯣꯔꯣꯛ ꯃꯆꯨꯁꯦ ꯁꯤꯗꯤ ꯈꯔ ꯆꯪꯉꯦꯕꯀꯣ ꯑꯗꯨꯒ ꯃꯣꯔꯣꯛ ꯑ ꯁꯨꯕ ꯈꯔꯒꯗꯦ ꯃꯣꯔꯣꯛ ꯃꯆꯨ ꯄꯥꯎꯗꯔ ꯗꯥꯏꯔꯦꯛ ꯑꯀꯨꯞꯄꯁꯦ ꯈꯔꯒ ꯀꯣ ꯑꯗꯨꯗꯒꯤ ꯑꯩꯈꯣꯏꯒꯤ ꯇꯤꯜꯍꯧ ꯈꯔ ꯀꯨꯞꯅ ꯀꯨꯞꯅ ꯁꯣꯏꯕꯤꯔꯅꯤ ꯑꯗꯒꯤ ꯒꯤ ꯁꯤꯡ ꯈꯔ ꯀꯨꯞꯅ ꯀꯨꯞꯅ ꯁꯣꯏꯕꯤꯔꯅꯤ ꯆꯅꯝꯁꯨ ꯀꯨꯞꯅ ꯀꯨꯞꯅ ꯈꯔ ꯁꯣꯏꯕꯤꯔꯅꯤ ꯑꯗꯨ ꯑꯗꯨꯃꯥꯏꯅ ꯇꯧꯔꯅꯤ ꯈꯔ ꯑꯗꯨꯃꯥꯏꯅ ꯔꯦꯗꯤꯗ ꯊꯝꯕꯤꯔꯦꯗꯅ ꯑꯩ ꯊꯥꯎꯁꯦ ꯍꯪꯒꯥꯝ ꯊꯥꯎꯅꯗꯤ ꯍꯦꯜꯂꯦ ꯍꯥꯎꯕ ꯑꯆꯥꯔꯒꯨꯝꯕ ꯁꯦꯝꯃꯛꯄ ꯀꯥꯟꯗꯗꯤ ꯍꯥꯏꯗꯤ ꯐꯣꯔꯆꯨꯟꯒꯨꯝꯕ ꯔꯤꯐꯥꯏꯟ ꯑꯣꯏꯜꯗꯒꯤꯗꯤꯅꯦ ꯍꯪꯒꯥꯝ ꯊꯥꯎ ꯃꯁꯇꯥꯔꯠ ꯑꯣꯏꯜꯁꯤꯅ ꯍꯦꯟꯅ ꯃꯍꯥꯎ ꯂꯩꯌꯦꯕ ꯑꯗꯣ ꯑꯗꯨꯃꯥꯏꯅ ꯊꯥꯎꯁꯦ ꯑꯗꯨꯝ ꯑꯩꯈꯣꯏ ꯅꯪꯅ ꯇꯧꯒꯗꯧꯔꯤꯕ ꯌꯦꯟꯗꯨꯒꯤ ꯆꯥꯡꯗꯣ ꯑꯗꯨꯝ ꯇꯧꯔꯒ ꯌꯦꯡꯉꯒ ꯑꯗꯨꯝ ꯍꯥꯏꯗꯤ ꯊꯥꯎꯁ ꯈꯤꯇꯪꯕꯨꯗꯤ ꯅꯝꯂꯞ ꯇꯥꯕꯅꯗꯤ ꯍꯥꯎꯕꯅꯦꯕꯀꯣ ꯑꯗꯨꯃꯥꯏꯅ ꯊꯥꯎꯁꯦ ꯍꯩꯔꯅꯤ ꯑꯗꯨꯒ ꯊꯥꯎꯁꯦ ꯐꯖꯅ ꯁꯥꯍꯜꯂꯣ ꯅꯠꯇ꯭ꯔꯒꯗꯤ ꯍꯥꯏꯗꯤ ꯍꯪꯒꯥꯝ ꯊꯥꯎꯅꯤꯅ ꯊꯋꯡ ꯃꯅꯝ ꯑꯃꯨꯛ ꯊꯥꯎ ꯃꯨꯟꯗꯕꯒꯤ ꯅꯝꯕꯁꯨ ꯌꯥꯏꯑꯕꯀꯣ ꯑꯗꯨꯗꯨꯅ ꯑꯗꯨꯃꯥꯏꯅ ꯇꯧꯔꯒ ꯑꯩꯈꯣꯏ ꯐꯥꯎꯁꯦ ꯁꯥꯔꯀꯥꯟꯗ ꯑꯩꯈꯣꯏꯒꯤ ꯖꯤꯔꯥ ꯃꯨꯝ ꯍꯥꯟꯅ ꯈꯤꯇꯪ ꯊꯥꯗꯕꯤꯔꯅꯤ ꯑꯗꯨꯗꯨꯒ ꯇꯤꯜꯍꯧ ꯑꯃꯨꯛ ꯊꯥꯗꯔꯅꯤ ꯑꯗꯨꯒ ꯇꯤꯜꯍꯧꯁꯤ ꯉꯧꯔꯒ ꯑꯩꯈꯣꯏꯒꯤ ꯒꯣꯜꯗꯟ ꯕ꯭ꯔꯥꯎꯟ ꯑꯣꯏꯔꯛꯄ ꯈꯔ ꯈꯔ ꯃꯆꯨ ꯑꯣꯜꯂꯛꯄ ꯀꯥꯟꯁꯦ ꯁꯨꯝ ꯀꯥꯟꯁꯤꯗ ꯑꯩꯈꯣꯏꯅ ꯁꯤꯡꯒ ꯆꯅꯝꯒꯁꯤꯁꯨ ꯍꯥꯞꯆꯤꯟꯕꯤꯔꯅꯤꯗꯅ ꯑꯗꯨꯗꯨꯒ ꯍꯥꯞꯆꯤꯜꯂꯒ ꯑꯗꯒꯤ ꯃꯤꯔꯆꯤ ꯄꯥꯎꯗꯔ ꯍꯥꯞꯄꯅꯤ ꯑꯗꯨꯒ ꯃꯣꯔꯣꯛ ꯑꯁꯨꯕꯁꯨ ꯍꯥꯞꯄꯅꯤ ꯑꯗꯨꯗꯨꯒ
ꯑꯗꯣ ꯍꯥꯏꯗꯤ ꯑꯗꯨꯗꯣ ꯁꯦꯝꯕ ꯀꯥꯟꯗꯅꯦ ꯑꯩꯈꯣꯏꯅ ꯍꯥꯏꯗꯤ ꯁꯨ ꯐꯖꯅꯕ ꯐꯨꯗ ꯀꯂꯔꯤꯡꯒꯨꯝꯕ ꯁꯒꯨꯝꯕꯁꯦ ꯍꯥꯞꯄꯗ ꯑꯗꯨꯝ ꯀꯩꯁꯨꯝ ꯀꯥꯏꯗꯕ꯭ꯔꯥ ꯑꯗꯒꯤ ꯕ꯭ꯂꯦꯛ ꯄꯦꯄꯔꯒꯨꯝꯕ ꯍꯥꯞꯄꯗꯨꯁꯨ ꯑꯗꯨꯝ ꯍꯥꯏꯗꯤ ꯌꯥꯕ ꯄꯨ꯭ꯔ
ꯌꯥꯏꯌꯦ ꯌꯥꯏꯌꯦ ꯍꯥꯏꯗꯤ ꯏꯁꯥ ꯏꯁꯥꯅ ꯄꯥꯝꯖꯕ ꯑꯗꯨꯝ ꯍꯥꯞꯄ ꯌꯥꯏꯑꯕꯀꯣ ꯑꯗꯨꯗꯨ ꯀꯂꯔꯤꯡꯁꯤꯗꯤ ꯍꯣꯔꯦꯟ ꯍꯥꯏꯗꯤ ꯑꯩꯅ ꯌꯦꯟ ꯍꯥꯞꯄꯀꯥꯟꯗ ꯍꯥꯞꯀꯗꯕꯅꯦꯕ
ꯎꯝ
ꯑꯗꯨꯅ ꯍꯥꯏꯅ ꯑꯩꯅ ꯍꯧꯖꯤꯛ ꯍꯥꯏꯔꯤꯕ ꯃꯨꯆꯤ ꯄꯥꯎꯗꯔ ꯀꯥꯔꯗ ꯇꯗꯣ ꯉꯧꯕꯗꯣ ꯉꯧꯔꯅꯤ ꯅꯪꯅ ꯍꯥꯏꯗꯤ ꯕ꯭ꯂꯦꯛ ꯄꯦꯄꯔꯒꯨꯝꯕ ꯍꯥꯞꯅꯤꯡꯉꯒꯁꯨ ꯑꯗꯨꯝ ꯍꯥꯞꯆꯜꯂꯣꯕ ꯑꯗꯗꯨꯒ ꯁꯨꯃꯥꯏꯅ ꯍꯥꯏꯗꯤ ꯑꯗꯨꯗꯣ ꯃꯤꯅꯠ ꯃꯔꯤ ꯃꯉꯥꯃꯨꯛ ꯀꯩꯃꯨꯛ ꯉꯧꯕꯤꯔꯅꯤ ꯐꯖꯅ ꯃꯨꯟꯅꯕ ꯑꯗꯨ ꯑꯗꯨꯝ ꯒꯥꯟꯁꯤꯤꯗ ꯑꯩꯈꯣꯏꯅ ꯌꯦꯟꯁꯤꯒꯤ ꯆꯥꯡꯁꯦ ꯂꯧꯔꯒ ꯉꯁꯥꯏ ꯐꯨꯠꯄꯗꯁꯨ ꯊꯨꯝꯗ ꯈꯤꯇꯪ ꯍꯥꯞꯈꯤꯕꯅꯤꯅ ꯌꯦꯡꯉꯒ ꯊꯨꯝ ꯈꯔ ꯃꯥꯏ ꯆꯥꯅꯕ ꯆꯥꯡꯗ ꯍꯥꯞꯄꯤꯔꯅꯤꯗꯅ ꯑꯗꯨꯗꯨꯒ ꯌꯦꯟꯁꯦ ꯍꯥꯞꯆꯤꯜꯂꯅꯤ ꯑꯗꯨꯒ ꯉꯧꯔꯅꯤꯗꯅ ꯑꯗꯨꯗꯒꯤ ꯑꯩꯈꯣꯏꯅ ꯁꯨꯝ ꯅꯪꯅꯁꯨ ꯍꯧꯖꯤꯛ ꯍꯥꯏꯕ ꯃꯆꯨ ꯐꯖꯅꯅꯤꯡꯉꯒꯗꯤ ꯑꯩꯈꯣꯏꯅꯂꯔꯤꯡꯁꯦ ꯈꯤꯇꯪ ꯊꯤꯠꯄꯤꯔꯒ ꯏꯁꯤꯡꯗ ꯑꯣꯏꯅ ꯈꯤꯇꯪ ꯊꯤꯠꯄꯤꯔꯗꯅ ꯌꯥꯝ ꯀꯟꯅ ꯂꯥꯡꯕꯕꯨꯗꯤ ꯅꯠꯇꯦ ꯇ꯭ꯔꯁꯨ ꯑꯗꯨꯗꯨꯒ ꯑꯩꯈꯣꯏꯒꯤ ꯍꯩꯕꯤꯔꯒ ꯑꯗꯨꯝ ꯑꯣꯜꯂ ꯑꯣꯠꯂꯒ ꯑꯗꯨꯝ ꯀꯩꯅꯣ ꯇꯧꯕꯤꯕ ꯉꯧꯕꯤꯕ ꯑꯗꯨꯗꯒꯤꯗꯤ ꯃꯁꯨ ꯐꯖ ꯇ ꯍꯔꯦ ꯑ